ꯅꯪꯒꯤ ꯍꯥꯜꯂꯣ ꯑꯦꯕ꯭ꯔꯤꯕꯗꯤꯗꯣ ꯀꯩꯅꯣ ꯃꯥꯜꯂꯦ ꯐꯦꯁꯕꯨꯛꯇ ꯑꯃ ꯎꯝ ꯐꯥꯔꯃꯔ ꯂꯩꯥꯏꯔꯦꯟ ꯍꯥꯏꯕ꯭ꯔ
ꯂꯥꯏꯔꯦꯟ ꯃꯃꯤꯠꯇꯣ ꯃꯥꯏ ꯃꯋꫭꯡ ꯇꯧꯕꯅꯤꯗ
ꯑꯗꯨ ꯑꯣꯏꯔꯝꯒꯅꯦꯕ ꯑꯗꫭ ꯅꯥꯏ ꯅꯨꯄꯤꯗꯣ ꯁꯤ ꯂꯩꯈꯤꯗꯕꯗꯣ ꯅꯨꯡꯉꯥꯏꯇꯦꯅꯦ
ꯄꯪꯕꯅꯤꯅꯦ
ꯑꯗꯨꯗꯣ ꯃꯥꯒꯤ ꯅꯨꯄꯥꯅ ꯅꯨꯄꯤ ꯀꯣꯏꯕꯒꯤꯅꯤ ꯍꯥꯏꯕ ꯅꯠꯇ꯭ꯔꯣ
ꯅꯠꯇꯦꯍꯦ ꯀꯥꯏꯗꯒꯤ ꯀꯃꯥꯏꯅ ꯅꯨꯄꯤ ꯀꯣꯏꯒꯗ꯭ꯔꯣ ꯑꯗꯨ
ꯑꯗꯨ ꯀꯃꯥꯏꯅ ꯀꯔꯤ ꯃꯔꯝꯒꯤꯔꯣ ꯑꯗꯨꯃꯥꯏꯅ ꯐꯥꯒꯤ ꯇꯧꯕꯗꯒꯤꯅꯦ ꯍꯥꯏꯕꯗꯨꯗꯤ
ꯃꯥꯅ ꯐꯥꯒꯤ ꯇꯧꯋꯦ ꯑꯗꯨꯒ ꯃꯕꯥꯅꯤꯁꯦ ꯈꯔ ꯈꯟꯅꯕ ꯃꯥꯜꯂꯦ ꯈꯟꯅꯔꯒ ꯅꯨꯄꯥꯗꯨꯅ ꯌꯨꯝ ꯍꯜꯂꯛꯇꯦꯕ꯭ꯔ ꯀꯩꯅꯣꯝꯃ ꯇꯧꯔꯒ ꯑꯗꯣ ꯅꯨꯃꯤꯠꯇꯣ ꯃꯕꯥꯅꯤꯒꯤ ꯑꯦꯅꯦꯚꯡꯕꯔꯁꯔꯤ ꯇꯥꯏꯌꯦꯕ꯭ꯔ ꯑꯗꯨ ꯇꯧꯕꯗꯨꯗ ꯅꯨꯄꯤꯗꯨꯅ ꯈꯔ ꯑꯉꯥꯡꯅꯤꯅ ꯌꯥꯟ ꯇꯥꯕ ꯋꯥꯠꯂꯕ ꯖꯥꯠꯅꯤ ꯑꯗꯨꯝ ꯅꯤꯡꯉꯥꯏ ꯇꯧꯕꯗ ꯈꯔ ꯍꯦꯟꯖꯤꯜꯂꯒ ꯂꯨꯅ ꯇꯧꯕꯒꯤ ꯑꯗꯨꯝ
ꯇꯜꯂꯦꯗꯣ ꯑꯩꯗꯤ ꯑꯗꯨꯒꯨꯝꯕꯗꯤ ꯇꯧꯔꯣꯏꯗ ꯀꯤꯌꯦ
ꯇꯧꯋꯣꯗ
ꯀꯅꯥꯅ ꯁꯨꯁꯥꯏꯠ ꯇꯧꯕꯗꯨ ꯀꯅꯥ ꯐꯒꯦꯔ
ꯑꯗꯨꯅꯦ ꯑꯩꯅ ꯇꯧ ꯍꯥꯏꯕꯒꯨꯝꯅ ꯇꯧꯔꯣꯏ ꯒꯥꯏꯅ ꯍꯥꯏ
ꯑꯌꯥ ꯅꯪꯁꯨꯀꯣ
ꯑꯗꯨꯅꯦ ꯇꯧꯒꯅꯨ ꯍꯥꯏꯗꯤ ꯇꯧꯅꯤꯡꯕꯅꯦ ꯅꯨꯄꯤꯁꯦ ꯇꯧꯋꫭ ꯍꯥꯏꯗꯤ ꯁꯨꯡꯇꯧ ꯇꯧꯔꯣꯏꯕ ꯇꯧꯗ
ꯅꯪꯗꯤ ꯍꯨꯖꯤꯛ ꯅꯨꯄꯤꯕꫭꯛ ꯀꯣꯏꯗꯕ꯭ꯔꯣ ꯑꯁꯦꯡꯕ ꯍꯥꯏꯌꯣ ꯅꯪ ꯑꯗꯨꯝ ꯐꯥꯒꯤ ꯇꯧꯕꯒꯤ ꯑꯩꯩꯗꯣ ꯅꯪꯅ ꯉꯥꯡꯕ ꯈꯨꯗꯤꯡ ꯑꯝꯐꯥꯎ ꯊꯥꯖꯕ ꯉꯝꯗ꯭ꯔꯦꯅꯦ
ꯊꯥꯖꯕꯤꯒꯅꯨ ꯑꯈꯣꯏꯕꯨꯗꯤ ꯑꯈꯣꯏꯗꯤ ꯅꯨ ꯄꯤ ꯌꯥꯝ ꯀꯣꯏꯌꯦ
ꯑꯇꯣꯗ ꯀꯩ ꯀꯥꯟꯗꯕꯗ ꯑꯩ ꯃꯤꯅ ꯍꯥꯏꯕꯗꯨꯝ ꯐꯥꯒꯤ ꯇꯧꯔꯂꯩ ꯑꯩꯗꯤ ꯑꯁꯦꯡꯕ ꯉꯥꯛꯇ ꯍꯥꯏꯕꯤꯌꯦ ꯅꯪꯗꯤ ꯑꯃ ꯐꯥꯎ ꯑꯁꯦꯡꯕ ꯍꯥꯏꯗꯦ
ꯅꯪ ꯑꯩꯕꯨ ꯅꯨꯡꯁꯤꯔꯛꯑꯦ ꯀꯔꯤ ꯑꯩ ꯀꯔꯤ ꯍꯥꯏꯒꯅꯤ
ꯀꯔꯤꯕ ꯍꯧꯖꯤꯛꯀꯤꯗꯣ
ꯍꯥꯏꯗꯦꯗ
ꯑꯩꯅ ꯅꯪ ꯅꯨꯡꯁꯤꯒꯥꯏꯗꯨꯗꯤ ꯀꯅꯥꯅ ꯍꯥꯏꯒꯦ
ꯏꯁ ꯅꯪ ꯅꯤꯇꯤ ꯍꯥꯏꯔꯤꯗꯨꯗꯤ
ꯎꯝ ꯎꯝ ꯎꯝ
ꯒꯨꯗ ꯃꯣꯔꯅꯤꯡꯗꯤ ꯍꯥꯏꯗꯦ ꯒꯨꯠ ꯅꯥꯏꯠ ꯃꯇꯝꯗꯗꯤ ꯍꯥꯏꯌꯦ
ꯑꯁ ꯑꯁ ꯑꯁ
ꯆꯥ ꯆꯥ ꯆꯨꯝꯃꯤ ꯍꯥꯏꯕꯗ ꯑꯆꯥꯆꯥ ꯑꯗꯨꯗꯤ ꯈꯪꯉꯤꯅꯦ
ꯍꯥꯏꯔꯥꯝꯒꯅꯤ
ꯎꯝ ꯁꯤ ꯃꯅꯥꯛꯇ ꯂꯩꯕ ꯈꯣꯏꯁꯨ ꯅꯪ ꯍꯥꯏꯕꯗ ꯇꯥꯕꯗ ꯆꯨꯝꯃꯤ ꯍꯥꯏꯕꯁꯦ ꯈꯪꯕꯅꯤꯀꯣ
ꯀꯅꯥꯟ ꯇꯥꯒꯦꯔꯥ ꯑꯣ ꯂꯩꯗꯤ ꯂꯩꯕꯅꯦ ꯑꯁꯤꯗ ꯑꯁꯤꯗ ꯄꯥꯈꯪ ꯃꯆꯥ ꯃꯆꯥꯁꯨ ꯂꯩꯕꯅꯦ ꯊꯕꯛ ꯇꯧꯔꯒ ꯃꯣꯏ ꯀꯣꯂꯦꯖ ꯀꯥꯔꯒ
ꯃꯩꯇꯩꯂꯣꯟ ꯃꯩꯇꯩꯂꯣꯟ ꯃꯩꯇꯩꯒꯤ ꯏꯁꯩ ꯌꯥꯝ ꯂꯩꯗꯅ ꯂꯞ ꯏꯁꯇꯣꯔꯤꯒꯨꯝꯕ ꯀꯥꯏꯅꯥꯕꯒꯨꯝꯕ ꯑꯋꯥꯕꯒꯨꯝꯕ
ꯑꯁ ꯂꯞ ꯏꯁꯇꯣꯔꯤ ꯍꯥꯏꯔꯒ ꯊꯥꯏꯅꯀꯣ
ꯎꯝ
ꯊꯥꯏꯅ ꯊꯥꯏꯅ ꯑꯩꯅ ꯅꯨꯄꯥ ꯀꯣꯏꯕ ꯀꯥꯟꯗ ꯑꯁ ꯑꯩꯒꯤ ꯇꯁꯇꯣ ꯌꯥꯝ ꯋꯥꯕꯅꯦ ꯌꯦꯡꯕ ꯑꯦꯚ꯭ꯔꯤꯗꯦ ꯁꯦꯠ ꯁꯣꯡꯅꯦꯅꯦ ꯊꯥꯒꯠꯄ ꯍꯧꯖꯤꯛꯇꯤ ꯊꯒꯇ꯭ꯔꯦ ꯍꯧꯖꯤꯛꯇꯤ ꯁꯦꯁ ꯊꯒꯇ꯭ꯔꯦ
ꯊꯥꯒꯠꯂꯤꯌꯦꯦ ꯅꯪꯁꯦ ꯑꯁ ꯑꯁ ꯁꯣꯛꯗꯤ ꯅꯠꯇ꯭ꯔꯦ ꯍꯟꯗꯛꯀꯤꯗꯤ
ꯑꯩ ꯊꯥꯒꯠꯇ꯭ꯔꯕꯅꯤꯅ ꯅꯨꯡꯁꯤꯅꯕꯒꯤꯗꯤ ꯊꯥꯒꯠꯇꯕꯅꯤꯗ ꯑ ꯑꯩꯅ ꯑꯩꯒꯤ ꯑ ꯕꯕꯥꯒꯨꯝꯕ ꯃꯤꯁ ꯇꯧꯕ ꯀꯥꯟꯗ ꯑꯗꯨꯒꯨꯝꯕ ꯊꯥꯒꯠꯄ ꯉꯥꯛꯇꯅꯤꯗ
ꯑꯗꯣ ꯑꯩ ꯃꯤꯁ ꯇꯧ ꯀꯥꯟꯁꯤ ꯅꯪ ꯊꯥꯒꯠꯂꯤꯗꯅ ꯗꯥꯏꯔꯦꯛꯇ ꯊꯥꯒꯠ ꯊꯥꯒꯠꯂꯤꯗꯨꯗꯤ ꯀꯅꯥ ꯃꯤꯁ ꯇꯧꯕꯤꯔꯣ
ꯑꯩꯅ ꯒꯗꯥꯥꯏꯗ ꯊꯥꯒꯠꯄ꯭ꯔꯅꯦ
ꯇꯤꯅ ꯍꯥꯏꯔꯤꯁꯤꯁꯦ
ꯑꯩꯁ ꯍꯧꯖꯤꯛꯀꯥꯟꯗꯤ ꯌꯥꯝ ꯂꯦꯄꯕꯅꯦꯗ ꯑꯁꯤꯇꯁ ꯊꯥꯏꯅꯩꯗꯤ ꯌꯥꯝ ꯊꯥꯒꯠꯄꯅꯦ ꯁꯦꯠ ꯁꯣꯡ ꯌꯥꯝ ꯊꯥꯒꯠꯄꯅꯦ
ꯅꯨꯄꯤꯁꯦ ꯏꯁꯇꯦꯇꯁ ꯍꯦꯟꯅ ꯊꯥꯒꯠꯂꯒꯅꯤ ꯅꯨꯄꯥꯅ ꯍꯦꯟꯅ ꯀꯔꯤꯨꯝ ꯇꯦꯛꯁ ꯇꯧꯔꯛꯑꯦ ꯍꯥꯏꯗꯨ ꯆꯨꯝꯃꯨꯔꯣ
ꯇꯧꯔꯛ ꯇꯦꯗ ꯑꯗꯨꯁꯨ ꯂꯩꯌꯦꯕꯀꯣ ꯃꯤ ꯃꯤꯗ ꯂꯩꯕꯅꯦ ꯍꯥꯏꯗꯤ ꯊꯥꯔꯛꯑꯒ ꯁꯨꯝ ꯃꯣꯏꯅ ꯍꯟꯗ꯭ꯔꯒꯗꯤ ꯍꯦꯟꯖꯤꯟꯕ ꯉꯝꯗꯕꯅꯤꯗ
ꯑꯁꯆꯥꯥ
ꯃꯤ ꯃꯤꯗ ꯂꯩꯕꯅꯦ ꯅꯨꯄꯥꯁꯤꯡꯁꯨꯀꯣ ꯃꯤꯗ ꯂꯩꯕꯅꯦ
ꯑꯗꯣ ꯑꯩꯒꯨꯝꯕꯁꯤꯗꯤ ꯅꯪ ꯑꯩꯒꯨꯝꯕꯁꯤꯗ ꯅꯪ ꯀꯛꯄꯗꯤ ꯉꯝꯃꯔꯣꯏꯗꯅ
ꯀꯛꯄ ꯉꯝꯃꯔꯣꯏ ꯍꯥꯏꯕꯗꯤ ꯀꯩꯅꯣ
ꯑꯩ ꯅꯪꯕꯨ ꯈꯥꯏꯔꯛꯑꯗꯤ ꯅꯪ ꯀꯛꯄꯗꯤ ꯍꯥꯏꯕꯗꯤ ꯅꯪꯅ ꯑꯩꯕꯨ ꯍꯥꯏꯔꯣꯏꯗ ꯇꯣꯛꯔꯁꯤ
ꯅꯪꯁꯨ ꯕꯦꯔꯥ ꯉꯥꯛꯇ ꯉꯥꯡꯉꯤꯗ ꯀꯔꯤ ꯀꯔꯤ ꯈꯥꯏꯅꯤꯡꯕ꯭ꯔꯥ ꯈꯥꯏꯒꯅꯨ ꯈꯥꯏꯒꯅꯨ
ꯏꯁ ꯅꯪꯅ ꯈꯥꯏꯔꯛꯄ ꯀꯥꯟꯗꯗꯤ ꯌꯥꯕ ꯑꯩꯅ ꯈꯥꯏꯕ ꯀꯥꯟꯗꯗꯤ ꯌꯥꯗꯕ
ꯑꯩꯅ ꯅꯉꯣꯟꯗ ꯈꯥꯏꯗꯦꯗ
ꯈꯥꯏꯗꯕꯅꯤꯗ ꯍꯣꯏꯗ
ꯈꯥꯏꯒꯅꯣ ꯑꯩ ꯌꯥꯝ ꯌꯥꯝ ꯈꯥꯏꯔꯁꯨ ꯀꯣ ꯌꯥꯝ ꯀꯥ ꯍꯦꯟꯅ ꯈꯥꯏꯒꯅꯣ ꯀꯤꯔꯕ ꯅꯨꯄꯤꯁꯦ ꯍꯥꯏꯗꯤ ꯑꯄꯥꯝꯕ ꯃꯉꯣꯟꯗ ꯇꯧꯕꯤꯈ꯭ꯔꯗꯤꯀꯣ ꯋꯥꯈꯜꯗꯣ ꯀꯩꯅꯣꯝꯃ ꯂꯥꯛꯀꯅꯤ ꯑꯗꯨ ꯑꯩ ꯌꯥꯝ ꯀꯤꯌꯦꯕ
ꯑꯠꯆꯥ ꯑꯗꯨꯗꯤ ꯑꯩ ꯈꯥꯏꯔꯔꯣꯏ ꯌꯦ ꯉꯁꯤꯗꯒꯤ ꯐꯨꯜꯇꯣꯞ
ꯍꯥꯏꯗꯤ ꯑꯥ ꯀꯩꯅꯣ ꯇꯧꯌꯦꯕꯀꯣ ꯑꯃꯨꯛ ꯅꯨꯡꯁꯤꯈꯤꯒꯤꯗ꯭ꯔ ꯍꯥꯏꯅ ꯀꯤꯌꯦꯕꯀꯣ ꯑꯗꯨꯒꯤ ꯅꯣꯅꯣ ꯅꯣ ꯑꯗꯨꯒꯨꯝꯕꯗꯣ ꯌꯥꯝ ꯀꯤꯔꯦ
ꯅꯪꯒꯤ ꯁꯤꯁꯤꯅꯤꯅꯦ
ꯀꯔꯤ ꯑꯩꯒꯤ ꯁꯤꯁꯤꯅꯤꯅꯦ ꯀꯔꯤ
ꯇꯧꯈ꯭ꯔꯕ ꯃꯇꯨꯡꯗ ꯇꯧꯒꯦꯔꯥ ꯇꯧꯈ꯭ꯔꯕ ꯃꯇꯨꯡꯗ ꯇꯧꯒꯦꯔꯥ ꯍꯥꯏꯅ ꯂꯩꯕꯗꯣ
ꯎꯝ ꯑꯩꯅ ꯑꯗꯨꯝ ꯐꯒꯤ ꯇꯧꯔꯒ ꯅꯪꯅ ꯉꯥꯡꯕꯗꯣ ꯈꯨꯝꯕꯤꯕꯤ ꯅꯪ ꯍꯥꯏꯕ꯭ꯔꯣ
ꯏꯁ ꯏꯁ ꯏ ꯀꯔꯛꯌꯦ ꯅꯪ ꯑꯗꯨꯃꯥꯏ ꯍꯥꯏꯕꯗꯨꯗꯤ
ꯍꯤ ꯍꯤ ꯍꯤ ꯅꯪꯅ ꯐꯥꯒꯤ ꯑꯗꯨꯝ ꯇꯧꯔꯒ ꯅꯨꯄꯤ ꯀꯅꯥꯅꯁꯨ ꯊꯥꯖꯒꯗꯕ ꯅꯠꯇꯦ ꯈꯪꯉꯣ ꯅꯪꯅ ꯁꯤꯔꯤꯌꯁꯇꯀꯣ ꯅꯨꯄꯤ ꯑꯃꯕꯨ ꯅꯨꯡꯁꯤꯌꯦ ꯍꯥꯏꯔꯒꯁꯨ
ꯎꯝ
ꯀꯅꯥꯅꯁꯨ ꯊꯥꯖꯕꯤꯔꯣꯏ
ꯅꯪꯅ ꯊꯥꯖꯔꯤꯗꯨꯗꯤ
ꯑꯩꯅ ꯀꯃꯥꯏ ꯊꯥꯖꯕ꯭ꯔꯣ
ꯇꯤꯊꯤ ꯍꯥꯏ ꯂꯩꯔꯒ ꯑꯥꯏ ꯃꯤꯁ ꯌꯨꯅ ꯍꯥꯏꯔꯤꯗꯨꯗꯤ
ꯀꯅꯥꯅ
ꯕꯔꯣꯍꯥꯏꯅ ꯑꯥꯏ ꯃꯤꯁ ꯌꯨ ꯀꯥꯏꯅ ꯇꯧ ꯂꯩꯕꯗꯨꯅ ꯇꯧꯗꯕ꯭ꯔꯥ
ꯇꯧꯋꯦ
ꯑꯗꯨꯅꯤꯅꯦ
ꯎꯝ
ꯋꯥꯔꯤꯗꯤ
ꯅꯣꯛꯄꯁꯨ ꯁꯥꯔꯤꯌꯦ ꯍꯥꯏꯔꯒ ꯍꯥ ꯍꯣꯔꯦꯟ ꯍꯣꯔꯦꯟ ꯍꯤꯟꯖꯥꯡ ꯂꯩꯕ ꯊꯣꯛ ꯊꯣꯛꯀꯗꯕꯅꯦ ꯏꯅꯥꯎꯅꯨꯄꯥꯗꯣ ꯌꯦꯟꯁꯥꯡ ꯑꯍꯥꯎꯕ ꯌꯥꯝ ꯆꯥꯅꯤꯡꯉꯤ ꯍꯥꯏꯌꯦ ꯑꯗꯨꯒꯤ
ꯍꯥꯏꯗꯤ ꯑꯩꯗꯤ ꯑꯁ ꯍꯞꯇꯥ ꯑꯃꯗ ꯁꯥ ꯃꯔꯤ ꯃꯉꯥꯔꯔꯛ ꯆꯥꯔ ꯑꯗꯨꯝ ꯆꯥꯔ ꯂꯩ
ꯎꯝ ꯑꯗꯨꯒꯤꯀꯣ ꯃꯥꯗꯣ ꯑꯣꯛꯁꯥ ꯆꯥꯅꯤꯡꯉꯦ ꯍꯥꯏꯕꯅꯦꯕ ꯅꯍꯥꯟꯗꯒꯤ ꯑꯩꯉꯣꯟꯗ ꯍꯥꯏꯕꯅꯦꯕ ꯑꯣ ꯈꯪꯗꯦꯗ ꯑꯗꯨꯗꯤ
ꯑꯐ꯭ꯔꯤꯀꯦꯟ ꯁ꯭ꯋꯥꯏꯟ ꯐ꯭ꯂꯨ ꯂꯥꯛꯄꯗꯨꯗꯤ ꯍꯟꯗꯛ ꯍꯣꯏꯗ ꯍꯧꯖꯤꯛ ꯍꯧꯖꯤꯛꯅꯦ ꯀꯜꯂꯤꯁꯦ ꯑꯗꯨꯏꯅꯦ ꯑꯣꯛꯁꯥ ꯆꯥꯗꯕꯅꯦ
ꯎꯝ ꯑꯗꯨꯗꯤ ꯆꯥꯔꯔꯣꯏ ꯑꯩꯈꯣꯏ ꯈꯨꯟꯗꯒꯤ ꯄꯨꯔꯛꯄꯗꯨꯗꯤ ꯆꯥꯕ ꯋꯥꯅꯤꯗ ꯃꯣꯏꯗꯤ ꯅꯥꯗ꯭ꯔꯤꯉꯩꯗꯒꯤ ꯑꯗꯨꯝ ꯍꯥꯟꯅ ꯀꯩꯅꯣ ꯇꯧꯕꯅꯦꯕꯀꯣ ꯎꯝ ꯑꯩꯈꯣꯏ ꯈꯨꯟꯗꯗꯤ ꯌꯧꯕꯨꯗꯤ ꯌꯧꯔꯛꯇ꯭ꯔꯤꯕ ꯑꯗꯨꯒꯨꯝꯕꯗꯣ ꯑꯗꯨ ꯑꯣꯏꯔꯁꯨ ꯀꯤꯕꯅꯤꯗꯅ
ꯌꯧꯔꯛ ꯑꯝꯅꯤꯍꯦ ꯈꯪꯗꯕ ꯑꯣꯏꯔꯝꯅꯤ
ꯌꯧꯔꯛꯇ꯭ꯔꯤ ꯍꯥꯏꯗ ꯑꯩꯈꯣꯏ ꯈꯨꯟꯗ ꯁꯤꯕ ꯂꯩꯇ꯭ꯔꯤ ꯑꯗꯨꯒꯨꯝꯕ ꯍꯥꯠꯄ ꯉꯥꯛꯇꯅꯦ
ꯅꯣꯏ ꯌꯧꯔꯝꯅꯤꯗ ꯑꯣꯛꯅꯗꯤ ꯑꯩ ꯅꯥꯔꯦꯗꯤ ꯍꯥꯏꯔꯣꯏꯗꯅ
ꯈꯪꯒꯅꯤꯗꯅ ꯂꯣꯏꯕ ꯃꯤꯁꯤꯡꯗꯨꯅ
ꯈꯪꯉꯣꯏꯌꯦ ꯅꯣꯡꯃ ꯅꯣꯡꯃ ꯅꯣꯡꯃ ꯗꯥꯏꯔꯦꯛ ꯗꯥꯏꯔꯦꯛ ꯁꯤꯕꯅꯦꯗ
ꯍꯥ
ꯑꯗꯣ ꯅꯪ ꯌꯦꯟ ꯆꯥꯕꯗ ꯅꯪ ꯀꯔꯝꯕ ꯄꯥꯔꯠ ꯆꯥꯕ꯭ꯔꯣ
ꯑꯩ ꯀꯂꯦꯖꯥꯒ ꯃꯀꯟ ꯆꯥꯏ ꯍꯥꯏꯔꯒ
ꯀꯂꯦꯖꯥꯒ ꯃꯀꯟ ꯈꯛꯇꯥ
ꯑꯗꯨꯒ ꯃꯈꯣꯡꯁꯨ ꯆꯥꯕ ꯌꯥꯎꯋꯦ
ꯏꯁ ꯃꯀꯣꯛꯇꯤ
ꯆꯥꯗꯦ ꯆꯥꯗꯦ
ꯑꯗꯨꯗꯤ ꯃꯥꯒꯤ ꯋꯤꯡꯁꯇꯤ
ꯑꯗꯨꯁꯨ ꯃꯔꯛ ꯃꯔꯛꯇ ꯆꯥꯏꯌꯦ ꯑꯗꯨ ꯌꯥꯝ ꯆꯥꯅꯤꯡꯕ ꯑꯣꯏꯗꯦ
ꯃꯥꯒꯤ ꯐꯩꯒꯟ ꯆꯤꯀꯟ ꯆꯤꯀꯟ ꯀꯩꯅꯣꯃꯗꯤ ꯂꯣꯂꯤꯄꯣꯞꯇꯨꯗꯤ
ꯑꯗꯨꯗꯣ ꯑꯗꯨꯗꯨꯅꯅꯦ ꯌꯨꯝꯒꯤ ꯌꯦꯟꯗꯣ ꯌꯨꯝ ꯌꯨꯝꯒꯤ ꯌꯦꯟꯗꯣ ꯆꯥꯏꯌꯦ ꯑꯩꯅ ꯑꯉꯥꯡ ꯁꯥꯔꯒ ꯑꯩꯅ ꯆꯥꯕꯀꯣ
ꯑꯗꯨ ꯉꯛꯇꯤ ꯆꯥꯕ꯭ꯔꯣ
ꯉꯛ ꯆꯥ
ꯁꯀꯤꯟ ꯆꯥꯕ꯭ꯔꯣ
ꯑꯝ ꯁꯀꯤꯟꯁꯨ ꯆꯥꯅꯤꯡꯗꯦ
ꯆꯥꯗꯕꯤ ꯅꯠꯇꯦꯒ ꯆꯥ ꯆꯥꯅꯤꯡꯗ ꯕꯋꯥꯅꯦꯕꯀꯣ
ꯑꯩ ꯑꯩ ꯆ ꯑꯗꯨꯒꯨꯝꯕꯗꯨꯗꯤ ꯌꯥꯝ ꯆꯥꯗꯦ ꯌꯥꯝ ꯄꯦꯠꯄꯅꯦꯗ ꯑꯗꯨꯏꯁꯨ ꯅꯣꯏꯅꯤꯡꯕꯅꯤ ꯍꯟꯗꯛ ꯀꯪꯒꯦ ꯈꯔ ꯀꯪꯍꯟꯒꯦ ꯈ꯭ꯔꯤꯁꯃꯥꯁꯇ ꯅꯨꯡꯉꯥꯏꯅꯤꯡꯉꯥꯏ ꯆꯠꯄ ꯈ꯭ꯔꯤꯁꯃꯥꯁꯇ
ꯈ꯭ꯔꯤꯁꯃꯥꯁ ꯑꯗꯨꯒ ꯑꯩꯕꯨ ꯊꯦꯡꯅꯅꯤꯡꯉꯥꯏ ꯀꯣ
ꯎꯝ ꯅꯪ ꯅꯪ ꯂꯥꯛꯀꯗ꯭ꯔꯅꯦ ꯈ꯭ꯔꯤꯁꯃꯥꯁꯇ ꯅꯪ ꯊꯣꯛꯀꯗꯔꯣ ꯌꯨꯝꯗ
ꯂꯥꯛꯀꯅꯤ ꯅꯣꯏ ꯈꯨꯟꯗ ꯂꯥꯛꯀꯅꯤ ꯅꯪꯕꯨ ꯊꯦꯡꯅꯕ ꯂꯥꯛꯀꯅꯤ
ꯁꯦꯁ
ꯈ꯭ꯔꯤꯁꯃꯥꯁ ꯈ꯭ꯔꯤꯁꯃꯥꯁꯁꯦ ꯈ꯭ꯔꯤꯁꯃꯥꯁ ꯑꯣꯏꯟ ꯇꯧꯔꯣꯏ ꯅꯪ ꯑꯣꯏꯅ ꯈ꯭ꯔꯤꯁꯃꯥꯁ ꯇꯧꯔꯒꯦ
ꯑꯩ ꯑꯣꯏꯅ ꯈ꯭ꯔꯤꯁꯃꯥꯁ ꯇꯧꯔ ꯅꯪꯒꯤ ꯂꯣꯟꯁꯦ ꯑꯩ ꯑꯩ ꯚꯥꯞ ꯇꯥꯗꯦꯀꯣ
ꯎꯨꯝ ꯅꯪ ꯇꯥꯗ꯭ꯔꯁꯨ ꯃꯤ ꯑꯇꯩꯗꯤ ꯇꯥꯅꯤꯌꯦ
ꯌꯥꯝ ꯇꯥꯕꯤꯅꯕ ꯂꯩꯕꯅꯤꯅ
ꯈ꯭ꯔꯤꯁꯃꯥꯁ ꯀꯔꯤꯕ ꯃꯤꯅ ꯀꯩꯅꯣꯝ ꯍꯥꯏꯕꯗꯣ ꯅꯤꯇꯤꯁꯦ ꯁꯟꯗꯦ ꯅꯠꯇꯦ ꯅꯤꯇꯤ ꯑꯦꯕ꯭ꯔꯤꯗꯦ ꯏꯁ ꯅꯣꯠ ꯁꯟꯗꯦ ꯍꯥꯏꯅ ꯑꯃꯥ ꯂꯩꯥꯑꯦꯗꯅ ꯃꯗꯨꯗ ꯀꯔꯤꯒꯤ ꯍꯥꯏꯕ꯭ꯔꯥ ꯈꯪꯕ꯭ꯔꯥ
ꯈꯪꯗꯦ
ꯑꯦꯚ꯭ꯔꯤꯗꯦ ꯏꯁ ꯅꯣꯠ ꯈ꯭ꯔꯤꯁꯃꯥꯁ ꯍꯥꯏꯁꯨ ꯍꯥꯏ ꯍꯥꯏꯕꯗꯨ ꯀꯔꯤ ꯈꯪꯕ꯭ꯔꯥ ꯈꯪꯗ꯭ꯔꯗꯤ ꯇꯣꯛꯈ꯭ꯔꯣ
ꯑꯗꯨ ꯍꯥꯏꯌꯣꯅꯅ
ꯍꯥꯏꯔꯣꯏꯒꯦꯗ
ꯍꯥꯏꯔꯣꯏꯒꯦꯗ ꯍꯥꯏ
ꯑꯩꯗꯤ ꯒꯤꯇꯔ ꯇꯝꯅꯤꯡꯉꯦꯅꯦ ꯏꯅꯥꯎꯅꯨꯄꯥ ꯍꯣꯏꯁꯨꯀꯣ ꯇꯝꯕꯤꯌꯣ ꯍꯥꯏꯕ ꯁꯨꯡꯌꯥ ꯌꯥꯗꯦ ꯌꯥꯝ ꯐꯠꯇꯕꯅꯦ ꯃꯣꯏꯁꯦ
ꯃꯣꯏꯗꯤ ꯈꯪꯕ꯭ꯔꯣ
ꯍꯩꯕꯅꯦ ꯃꯣꯏꯗꯤ ꯒꯤꯇꯔ ꯈꯤꯡꯉꯒ ꯏꯁꯩ ꯑꯗꯨꯝ ꯁꯛꯄꯅꯦ ꯅꯨꯡꯗꯥꯡꯗ
ꯎꯝ ꯑꯗꯨꯗꯤ ꯃꯣꯏ ꯂꯩꯕ ꯀꯥꯟꯗ ꯇꯧꯑꯣꯗꯅ
ꯇꯝꯕꯤꯌꯣ ꯍꯥꯏꯕ ꯌꯥꯗꯦ ꯀꯔꯤ ꯑꯉꯥꯡꯁꯤꯔ ꯈꯪꯗꯦ ꯃꯆꯦꯗꯁꯨ ꯀꯣ
ꯃꯣꯏ ꯃꯆꯦꯈꯣꯏꯗꯁꯨ ꯇꯝꯕꯤꯅꯤꯡꯗꯦꯅꯦ
ꯃꯆꯦ ꯈꯣꯏꯗꯁꯨ ꯇꯝꯕꯤꯅꯤꯡꯗ꯭ꯔꯗꯤ ꯀꯔꯤ ꯍꯥꯏꯒꯅꯤ
ꯈꯪꯗꯦ ꯑꯗꯨꯝ ꯃꯣꯏꯗꯤ ꯅꯨꯡꯇꯤꯒꯤ ꯑꯗꯨꯝ ꯈꯣ ꯑꯩꯅ ꯏꯅꯥꯎꯅꯨꯄꯥ ꯑꯃꯗꯤ ꯇꯝꯕꯤꯌꯣ ꯍꯥꯏꯕꯅꯦ ꯃꯥ ꯍꯣꯁꯇꯦꯜꯗ ꯍꯥꯟꯅ ꯆꯪꯈ꯭ꯔꯕꯀꯣ ꯈꯣꯏ ꯂꯩꯃꯤ ꯂꯩꯔꯝꯕꯅꯦ ꯃꯃꯥ ꯍꯣꯁꯇꯦꯜꯗ ꯆꯪꯒ꯭ꯔꯦ ꯑꯗꯨꯒꯤ ꯑꯃꯨꯛ ꯁꯨꯇꯤ ꯋꯤꯟꯇꯔ ꯋꯤꯟꯇꯔꯒꯤ ꯁꯨꯇꯤ ꯄꯤꯕ ꯀꯥꯟꯗ ꯑꯃꯨꯛ ꯊꯣꯛꯂꯛꯀꯗꯕ ꯃꯥꯜꯂꯦ
ꯑꯠꯁꯥ ꯑꯩꯗꯤ ꯑꯩꯗꯤ ꯆꯩꯅꯥ ꯚꯤꯖꯤꯠ ꯇꯧꯅꯤꯡꯉꯤꯅꯦ
ꯇꯧꯋꯣꯅ
ꯄꯩꯁꯥ ꯂꯩꯇꯕꯩꯅꯤꯅꯦ
ꯗꯨꯝ ꯊꯕꯛ ꯇꯧꯔ ꯄꯩꯁꯥ ꯇꯨꯡꯖꯜꯂꯣꯅ
ꯎꯨꯝ
ꯊꯕꯛ ꯇꯧꯋꯣ
ꯊꯕꯛꯁꯦ ꯈꯪꯗꯦ ꯄ꯭ꯔꯥꯏꯚꯦꯠꯀꯤꯁꯦ ꯇꯧꯔꯁꯤꯔ
ꯍꯟꯗꯛ ꯑꯦꯛꯖꯥꯝ ꯊꯥꯔꯣ ꯊꯕꯛ ꯊꯣꯛꯄ ꯉꯥꯏꯔꯣ ꯊꯣꯛꯑꯗꯤ ꯊꯣꯛꯑꯦ ꯊꯣꯛꯇ꯭ꯔ ꯑꯃꯨꯛ ꯇ꯭ꯔꯥꯏ ꯇꯧꯑꯣ
ꯑꯩꯕꯨ ꯕꯦꯡꯒꯤ ꯊꯕꯛ ꯇꯧꯕꯤꯌꯣ ꯑꯠ ꯃꯣꯏ ꯕꯦꯡꯒꯤ ꯊꯕꯛ ꯇꯧꯕꯤꯌꯣꯅ ꯍꯥꯏ ꯀꯅꯥ ꯍꯥꯏꯔꯛꯏꯅꯦ
ꯇꯧꯋꯣꯅ ꯑꯗꯨꯗꯤ
ꯀꯨꯟꯒ ꯀꯨꯟꯊ꯭ꯔꯥ ꯃꯔꯛꯇ ꯐꯪꯒꯅꯤ ꯍꯥꯏ
ꯀꯨꯟꯒ ꯀꯨꯟꯊ꯭ꯔꯥ ꯍꯥꯏꯔꯗꯤ ꯀꯨꯟꯗꯒꯤ ꯌꯥꯝ ꯍꯦꯜꯂꯔꯣꯏꯗ ꯀꯨꯟꯊ꯭ꯔꯥꯗꯤ ꯑꯗꯨꯝ ꯍꯥꯏꯖꯤꯟꯕ ꯋꯥꯅꯦꯕ ꯃꯣꯏ ꯀꯨꯟ ꯀꯨꯟ ꯃꯉꯥ ꯑꯃꯨꯛ ꯍꯥꯏꯅꯤ ꯉꯥꯏ ꯗꯦꯜꯂꯤꯗꯁꯨ ꯇꯧꯕ ꯌꯥꯔꯦꯕ ꯇꯧꯅꯤꯡꯗꯦꯗ ꯑꯩ ꯊꯕꯛ ꯑꯩ ꯑꯦꯛꯖꯥꯝ ꯑꯣꯏꯅ ꯊꯥꯔꯒ ꯊꯣꯛ ꯈꯟ ꯑꯗꯣ ꯑꯦꯛꯖꯥꯝ ꯃꯣꯏꯅ ꯈꯟꯕ ꯉꯥꯏꯔꯒꯦ ꯄꯥꯔꯒ ꯉꯥꯏꯕ ꯇꯥꯔꯦ
ꯅꯪ ꯍꯥꯃꯦꯡ ꯅꯪ ꯍꯥꯃꯦꯡ ꯆꯥꯗ꯭ꯔꯤꯀꯣ
ꯆꯥꯗꯦ ꯍꯥꯏꯔꯒ ꯉꯔꯥꯡꯁꯨ
ꯑꯩꯗꯤ ꯍꯥꯃꯦꯡ ꯆꯥꯅꯤꯡꯉꯦ